ꯍꯜꯂꯣꯑꯣ
ꯇꯥꯔꯦꯕꯑꯥ
ꯀꯩꯇꯧꯋꯤꯒꯦ
ꯐꯝꯃꯤ ꯍꯧꯖꯤꯛ ꯐꯣꯟ ꯀꯟꯅ ꯌꯦꯡꯉꯤ
ꯑꯣꯀꯦ
ꯀꯃꯥꯏ ꯀꯃꯥꯏ ꯌꯦꯡꯁꯤꯔ ꯍꯥꯏꯅ ꯍꯧꯖꯤꯛ ꯐꯝꯃ ꯋꯥꯈꯜ ꯈꯜꯂꯤꯅꯤ
ꯎꯝ ꯆꯨꯝꯃꯦ ꯀꯩ ꯇꯣꯄꯤꯛꯇ ꯃꯇꯥꯡ ꯋꯥꯕ ꯀꯩ ꯇꯣꯄꯤꯛꯇ ꯋꯥꯔꯤ ꯁꯥꯟꯅꯁꯤ ꯍꯥꯏꯕ꯭ꯔꯣ ꯀꯔꯝꯕ ꯇꯣꯄꯤꯛꯇ
ꯈꯪꯗꯦꯅꯦ ꯄꯨꯁꯤ ꯄꯨꯟꯁꯤꯁꯦ ꯁꯤꯔꯃꯥꯒ ꯃꯥꯟꯅꯗꯦ
ꯆꯨꯝꯃꯦ ꯆꯨꯝꯃꯦ
ꯄꯨꯟꯁꯤꯁꯦ ꯁꯤꯔꯃꯥꯒ ꯃꯥꯟꯅꯗꯦ ꯍꯥꯏꯕ ꯋꯥꯔꯤ ꯑꯣꯏ ꯁꯥꯁꯤꯅꯦ
ꯆꯨꯝꯃꯦ ꯆꯨꯝꯃꯦ
ꯁꯦꯝꯕ ꯇꯧꯔꯛꯄꯀꯥꯟꯗ ꯑꯈꯣꯏ ꯀꯩꯅꯣ ꯑꯃ ꯑꯃꯗꯨꯅ ꯗꯤꯄꯣꯖꯤꯠ ꯁꯤꯡꯉꯛꯇꯕꯩ ꯃꯔꯣꯜ ꯑꯃ ꯎꯝ ꯑꯩꯖꯨ ꯑꯩꯅ ꯇꯧꯕꯁꯨ ꯀꯣꯜꯁꯨ ꯀꯠ ꯀꯠ ꯇꯧꯋꯦꯅꯦ
ꯑꯣꯀꯦ
ꯀꯣꯜ ꯀꯠ ꯇꯧꯋꯦ ꯃꯥꯁꯦ ꯎꯝ ꯃꯥ ꯑꯩ ꯑꯃꯨꯛ ꯍꯟꯅ ꯇꯧꯅꯤ ꯑꯗꯨꯒ ꯍꯥꯏꯕꯗꯤ ꯀꯩꯗꯧꯕꯩ ꯀꯠ ꯇꯧꯕ꯭ꯔꯣ ꯍꯥꯏꯅ ꯗꯥꯏꯔꯦꯛ ꯍꯪꯕ ꯌꯥꯔꯦꯗꯅꯀꯣ
ꯑꯥ
ꯑꯗꯨꯃꯥꯏꯅ ꯗꯥꯏꯔꯦꯛ ꯍꯥꯢ ꯍꯥꯏꯅꯤꯡꯉꯥꯏꯒꯤ ꯆꯥꯟꯁ ꯑꯃ ꯊꯤꯔ ꯐꯖꯅ ꯉꯥꯡꯁꯦꯗꯅ ꯉꯥꯡꯗꯅ ꯉꯥꯡꯉꯗꯤ
ꯑꯥ ꯆꯨꯝꯃꯦ
ꯐꯣꯟ ꯀꯛꯊꯠꯄꯒꯤꯒꯨꯝꯕ ꯉꯥꯡꯉꯗꯤ ꯑꯗꯨ ꯂꯣꯏꯅ ꯊꯤꯈꯠꯂꯒ ꯉꯥꯡꯕ ꯃ ꯗꯔꯀꯥꯔ ꯑꯣꯏꯔꯦꯕ
ꯃꯣꯟꯊꯣꯑꯦ ꯃꯥ ꯉꯔꯥꯡꯗꯒꯤ ꯀꯣꯜ ꯇꯧꯕꯗꯨ ꯄꯥꯏꯈꯠꯇ꯭ꯔꯣ
ꯄꯥꯏꯈꯠꯇꯦ
ꯁꯥꯊꯤꯕꯖꯥꯠꯅꯤ ꯃꯤꯁꯤꯡꯁꯦ ꯖꯥꯠꯖꯥꯠꯅꯦ
ꯆꯨꯝꯃꯦ ꯉꯁꯤꯗꯤ ꯀꯩ ꯇꯧꯔꯒ ꯂꯩꯒꯦ ꯌꯨꯝꯗꯩ ꯊꯣꯛꯄ꯭ꯔꯣ
ꯌꯨꯝꯗꯒꯤ ꯊꯣꯛꯇꯦ ꯉꯁꯤꯗꯤ ꯉꯔꯥꯡꯗꯤ ꯊꯣꯛꯑꯦ ꯉꯔꯥꯡꯗꯤ ꯊꯣꯛꯑꯒ ꯉꯁꯤꯗꯤ ꯌꯨꯝꯗ ꯂꯩ ꯉꯔꯥꯡ ꯕꯣꯜ ꯌꯦ ꯕꯣꯜ ꯌꯦꯡꯉꯤꯅꯤꯅꯦ
ꯕꯣꯜ ꯍꯥꯏꯗꯤ
ꯑ ꯋꯥꯔꯜ ꯀꯞ
ꯑꯣꯀꯦ
ꯉꯔꯥꯡ ꯄꯨꯡ ꯇ꯭ꯌꯦꯜꯞ ꯊꯥꯔꯇꯤꯗ ꯄꯣꯔꯇꯨꯒꯜ ꯂꯩ ꯍꯧꯈ꯭ꯔꯝꯅꯦ ꯉꯔꯥꯡ
ꯗꯨꯒ ꯂꯩꯍꯧꯈ꯭ꯔꯦ
ꯕꯥꯏ ꯕꯥꯏ
ꯔꯣꯅꯥꯜꯗꯣ ꯕꯥꯢ ꯕꯥꯏ
ꯕꯥꯏ ꯕꯥꯏ
ꯑꯣ ꯅꯣ ꯔꯣꯅꯥꯜꯗꯣ ꯆꯠꯈ꯭ꯔꯕꯣ
ꯐ꯭ꯔꯥꯟꯁ ꯑꯥ ꯁꯄꯦꯟꯗꯤ ꯌꯥꯝ ꯐꯖꯩꯍꯦ ꯑꯩꯗꯤ ꯑꯥ ꯃꯥꯗꯤ ꯑꯗꯨꯝ ꯍꯥꯟꯅꯗꯒꯤ ꯎꯕ ꯀꯥꯟꯗꯒꯤꯀꯣ ꯑꯗꯨꯝ ꯊꯥꯖꯩꯌꯦ ꯃꯥꯗꯤ ꯉꯝꯒꯗꯧ ꯃꯥꯜꯂꯦ ꯍꯥꯏꯕꯁꯨ ꯉꯔꯥꯡ ꯀꯟꯅꯗꯤ ꯁꯅꯩꯌꯦ ꯑꯅꯤꯃꯛ ꯆꯞ ꯃꯥꯟꯅꯩ ꯆꯥꯡꯗꯤꯀꯣ ꯑꯗꯨꯁꯨ ꯂꯩꯍꯧꯈ꯭ꯔꯦ ꯎꯄꯥꯏ ꯂꯩꯇꯦ
ꯗꯤꯁ ꯏꯌꯔꯗꯤ ꯔꯣꯅꯥꯜꯗꯣꯗꯤ ꯒꯣꯜꯗꯤ ꯌꯥꯎꯈ꯭ꯔꯕꯣ
ꯌꯥꯎꯈ꯭ꯔꯦ ꯑꯅꯤꯒꯨꯝꯕꯗꯤ ꯌꯥꯎꯈ꯭ꯔ ꯃꯥꯜꯂꯦ
ꯑꯆꯥ
ꯑꯗꯨ ꯂꯣꯏꯈ꯭ꯔꯦꯃꯣ ꯋꯥꯔꯜ ꯀꯞꯇ ꯂꯣꯏꯈ꯭ꯔꯦ ꯃꯣꯏꯒꯤ ꯔꯤꯇꯥꯌꯔ ꯇꯧꯈ꯭ꯔꯦ
ꯄꯤꯔꯣ ꯐꯣꯔꯇꯤ ꯍꯦꯟꯕ ꯅꯠꯇ꯭ꯔꯣ
ꯑꯗ ꯂꯣꯏꯈꯦ ꯃꯣꯏ ꯃꯇꯝ
ꯑꯣꯀꯦ ꯌꯥꯏ ꯌꯥꯏ ꯅꯨꯡꯁꯤꯅꯦ ꯃꯦꯠ ꯃꯦꯠ ꯃꯦꯁꯤ ꯑꯥꯔꯖꯦꯟꯇꯤꯅꯥꯈꯣꯏꯗꯤ ꯊꯣꯛꯇ꯭ꯔꯤꯀꯣ
ꯉꯁꯤ ꯊꯣꯛꯑꯅꯤ ꯉꯁꯤ ꯄꯨꯡ ꯅꯥꯏꯟ ꯊꯥꯔꯇꯤꯗ ꯊꯣꯛꯑꯅꯤ ꯉꯔꯥꯡ ꯅꯦꯃꯥꯔꯁꯨ ꯀꯞꯈ꯭ꯔꯕꯅꯦ ꯑꯥ ꯂꯣꯏꯈ꯭ꯔꯕꯒꯤ ꯉꯥꯄꯣꯛꯈ꯭ꯔꯕꯅꯦ ꯑꯗꯨꯁꯨ ꯑꯥ ꯉꯔꯥꯡ ꯉꯔꯥꯡ ꯃꯊꯪꯗꯣ ꯉꯔꯥꯡ ꯃꯊꯪꯗꯣ ꯑꯥ ꯕ꯭ꯔꯥꯖꯤꯜ ꯄꯣꯛꯈ꯭ꯔꯕꯅꯦ ꯅꯦꯃꯥꯔꯗꯣ ꯑꯗꯨꯒ ꯉꯔꯥꯡ ꯅꯍ ꯉꯁꯤ ꯁꯤ ꯑꯌꯨꯛꯇꯅ ꯉꯔꯥꯡ ꯍꯥꯏꯕ ꯌꯥꯔꯦꯅꯦ ꯑꯥ ꯇꯨꯌꯦꯜꯞ ꯊꯥꯔꯇꯤ ꯀꯣ ꯅꯨꯡꯗꯥꯡꯒꯤ ꯑꯗꯨꯗꯨꯗ ꯄꯣꯔꯇꯨꯒꯥꯜ ꯂꯩꯕꯁꯨ ꯔꯣꯅꯥꯜꯗꯣꯁꯨ ꯑꯃꯨꯛ ꯄꯣꯛꯈ꯭ꯔꯦ ꯉꯁꯤꯗ ꯃꯦꯁꯤ ꯊꯣꯛꯀꯅꯤ ꯃꯦꯁꯤꯁꯨ ꯈꯪꯗꯦ ꯑꯗ ꯑꯩ ꯈꯟꯕ ꯑꯥꯔꯖꯦꯟꯇꯤꯅꯥꯗꯤ ꯉꯝꯒꯗꯧꯕꯗꯤ ꯃꯥꯜꯂꯗꯤ ꯃꯥꯜꯂꯦ
ꯑꯥꯔꯖꯦꯟꯇꯤꯅꯥꯗꯤ ꯑꯗꯨꯝ ꯍꯩ ꯈꯔ ꯍꯩꯕ ꯃꯥꯜꯂꯤꯗ
ꯍꯩꯗꯤ ꯍꯩ ꯄꯣꯔꯇꯨꯒꯥꯜꯁꯨ ꯑꯩꯁꯨ ꯍꯩꯇꯕꯗꯤ ꯅꯠꯇꯦ ꯑꯥ ꯐꯖꯅꯗꯤ ꯁꯥꯟꯅꯩ ꯑꯗꯨꯁꯨ ꯑꯃ ꯅꯠꯇ꯭ꯔꯒ ꯑꯃꯗꯤ ꯑꯃ ꯄꯨꯕ ꯑꯃ ꯉꯝꯕꯗꯤ ꯑꯗꯨꯝ ꯃꯍꯧꯁꯥꯅꯩꯗꯅꯀꯣ
ꯑꯣꯀꯦ
ꯑꯗꯨꯒꯤ ꯋꯥꯅꯤꯗ ꯑꯗꯨꯝ ꯉꯝꯃ ꯂꯩꯌꯣ ꯍꯥꯏꯕꯗꯤ ꯌꯥꯗꯕꯅꯤꯅ
ꯆꯍꯤ ꯀꯌꯥ ꯀꯨꯝꯃꯗꯤ ꯁꯨꯔꯝꯅꯤ ꯃꯥ
ꯐꯣꯔꯇꯤ ꯋꯥꯟ
ꯐꯣꯔꯇꯤ ꯋꯥꯟ ꯍꯧꯖꯤꯛꯇꯤ ꯃꯥ ꯋꯥꯔꯜ ꯀꯞ ꯑꯃꯨꯛꯀ ꯌꯥꯎꯗꯦ ꯐꯣꯔꯇꯤ ꯁꯤꯛꯁꯔꯣ
ꯑꯥ ꯌꯥꯎꯔꯨꯔꯣꯏ ꯃꯥꯗꯤ ꯂꯣꯏꯔꯦ ꯍꯟꯗꯛꯅ
ꯌꯥꯎ ꯌꯥꯎꯕꯁꯨ ꯌꯥꯔꯣꯏꯍꯦ
ꯌꯥꯔꯔꯣꯏ ꯍꯣꯏ ꯍꯟꯗꯛꯅ ꯂꯣꯏꯔꯦ ꯎꯝ
ꯐꯣꯔꯇꯤ ꯋꯥꯟ ꯐꯥꯎꯁꯨ ꯀꯩꯅꯣ ꯇꯧꯋꯦ ꯍꯥꯏꯕꯅꯦ
ꯎꯝ ꯎꯝ ꯂꯥꯁꯅꯦ
ꯎꯝ
ꯃꯦꯁꯤꯁꯨ ꯂꯥꯛꯥꯁꯅꯦ ꯍꯥꯏꯕꯅꯦ ꯅꯦꯃꯥꯥꯔꯁꯨ
ꯍꯥ
ꯃꯦꯁꯤꯁꯨ ꯅꯤꯃꯥꯔꯁꯨ ꯂꯣꯏ ꯂꯥꯁ ꯉꯥꯛꯇ ꯂꯣꯏꯈ꯭ꯔꯦ ꯍꯟꯗꯛꯅ ꯂꯣꯏꯕ ꯈꯛꯇꯪꯅꯦ
ꯑꯣꯈꯦ
ꯑꯗꯨ ꯚꯥꯏ ꯑꯁ ꯃꯣꯏꯗꯤ ꯄꯩꯁꯥꯗꯤ ꯐꯖꯅ ꯇꯥꯟꯈ꯭ꯔꯦꯗ ꯃꯣꯏꯗꯤ ꯍꯤꯡꯕ ꯐꯖꯅ ꯌꯥꯅꯤꯡꯉꯥꯏꯒꯤ ꯂꯝꯕꯤ ꯂꯩꯈ꯭ꯔꯦꯗ
ꯍꯣꯏ ꯍꯣꯏ ꯔꯣꯅꯥꯜꯗꯣꯗꯤ ꯕꯤ
ꯇꯣ ꯑꯁ
ꯕꯤꯂꯤꯅꯤꯌꯔꯅꯦ ꯀꯩꯅꯣ
ꯃꯥꯅꯦ
ꯗꯨꯒ ꯃꯣꯏꯗꯤ ꯑꯦꯗꯚꯔꯇꯥꯏꯁ ꯑꯃ ꯇꯧꯕꯗ ꯃꯤꯂꯤꯌꯟ ꯃꯤꯂꯤꯌꯟ ꯉꯥꯛꯇ ꯇꯥꯜꯂꯝꯅꯤ ꯍꯣꯏ ꯃꯥ ꯃꯣꯏꯗꯤ ꯚꯥꯏ ꯀꯩꯅꯣ ꯐꯖꯅ ꯋꯥꯔꯨꯅꯨ ꯚꯥꯏ ꯑꯩꯈꯣꯏꯅꯦ ꯚꯥꯏ
ꯄꯤꯅꯤꯡꯉꯥꯏ ꯂꯩꯇ꯭ꯔꯕꯅꯦ ꯚꯥꯏ
ꯈꯣꯏꯅꯦꯕ ꯋꯥ ꯋꯥꯒꯗꯕꯁꯦ
ꯑꯗꯨꯅꯦ
ꯎꯝ ꯎꯝ ꯑꯗꯨ ꯑꯣꯀꯦ
ꯑ ꯑꯣꯀꯦ
ꯀꯩ ꯃꯇꯥꯡꯗ ꯋꯥꯔꯤ ꯁꯥꯟꯅꯁꯤꯔꯣꯀꯣ ꯎꯝ ꯌꯦꯟ ꯍꯣꯏ ꯅꯣꯏ ꯍꯧꯖꯤꯛꯇꯤ ꯌꯦꯟ ꯀꯩꯁꯨ ꯊꯝꯗ꯭ꯔꯦꯀꯣ ꯍꯧꯖꯤꯛ ꯂꯩꯕꯁꯨ ꯂꯩꯇ꯭ꯔꯦ
ꯌꯦꯟꯁꯨ ꯂꯩꯇ꯭ꯔꯦ ꯍꯧꯖꯤꯛ ꯑꯃꯁꯨ ꯊꯝꯗ꯭ꯔꯦ ꯃꯤꯁꯨ ꯂꯩꯇ꯭ꯔꯦ ꯉꯍꯥꯟꯉꯩ ꯀꯥꯕꯗꯤ ꯀꯥꯕ ꯆꯠꯄꯅꯦ ꯃꯔꯛ ꯃꯔꯛꯇꯗꯤ ꯀꯥꯕ ꯆꯠꯂꯦꯖꯨ ꯇꯨꯝꯃꯒ ꯀꯩꯗꯧꯔꯒꯗꯤ ꯂꯩꯇ꯭ꯔꯦ ꯑꯗꯨꯗ
ꯀꯦ
ꯑꯗꯣ ꯍꯧꯖꯤꯛꯇꯤ ꯃꯤꯁꯤꯡꯁꯨ ꯈꯔ ꯀꯥꯕꯗꯣ ꯅꯨꯡꯉꯥꯏꯇꯕꯀꯣ
ꯑꯥ
ꯗꯨꯢ ꯋꯥꯅꯤꯗ
ꯖꯤꯒꯣ ꯑꯥ ꯑꯣꯀꯦ ꯑꯗꯨꯒ ꯋꯥꯁꯦ ꯈꯔ ꯌꯥꯝꯃꯗꯤ ꯑꯥ ꯅꯣ ꯈꯔ ꯍꯥꯏꯐꯦꯠ ꯑꯦꯅ ꯍꯦꯟꯅ ꯀꯩꯅꯣ ꯀꯩꯅꯣ ꯐꯅ ꯀꯩꯅꯣ ꯐꯪꯕꯖꯥꯠꯅꯦ ꯑꯗꯨ
ꯎꯝ
ꯀꯩꯅꯣꯀꯣ ꯎꯝ ꯑꯩꯕꯥꯟꯅꯤꯁꯦ
ꯑꯗꯨꯃꯥꯏꯗꯤ ꯍꯥꯏꯈꯤꯕꯅꯤ ꯏꯕꯥꯅꯤꯁꯦ ꯀꯩꯗꯒꯤ ꯍꯧꯕ ꯌꯥꯏ ꯑꯗꯨ ꯚꯥꯏ ꯔꯨꯜ ꯌꯥꯝꯃꯟꯕ ꯄꯣꯠꯁꯨ ꯀꯩ ꯍꯥꯏꯒꯅꯤ ꯑꯃ ꯅꯤꯉꯣꯝ ꯌꯥꯝꯃꯦꯜ ꯌꯥꯝꯃꯜꯂꯁꯨ ꯀꯣꯛ ꯁꯥꯏꯗꯅ ꯒ꯭ꯌꯥꯟ ꯇꯥꯕ꯭ꯔꯥ
ꯎꯝ ꯅꯪꯒꯤꯗꯨꯁꯨ ꯁꯥꯠꯊꯤꯍꯦ ꯑꯩꯕꯨꯗꯤ ꯀꯣꯜ ꯃꯠ ꯍꯣꯏ ꯑꯣ ꯑꯣ ꯑ ꯑ ꯑꯩ ꯉꯔꯥꯡ ꯑ ꯅꯨꯄꯥ ꯑꯃ ꯀꯣꯜ ꯇꯧꯋꯦ ꯅꯨꯗꯥ
ꯁꯥꯊꯤꯍꯦ
ꯏꯕꯥꯅꯤ ꯋꯥꯛꯀꯤꯡ ꯆꯠꯂꯗꯤ ꯋꯥ ꯄꯦꯠꯄꯁꯦ ꯑꯗꯨꯝ ꯌꯥꯕꯀꯣ ꯍꯧꯖꯤꯛꯁꯦ ꯋꯥ ꯂꯣꯏꯒꯦ ꯇꯩꯅꯦ ꯑꯩꯍꯥ
ꯑꯁ ꯑꯗꯨ ꯑꯩꯗꯤ ꯈꯪꯗꯦ ꯀꯝꯄ꯭ꯌꯨꯇꯔꯁꯦ ꯌꯨ ꯄꯤ ꯑꯦꯁ ꯌꯥꯗꯕꯁꯦ ꯌꯨ ꯄꯤꯁ ꯑꯃꯇꯪ ꯂꯩꯒꯦꯅ ꯈꯟꯕꯅꯦ ꯅꯦ ꯌꯨ ꯄꯤ ꯑꯦꯁꯁꯦ ꯂꯩ ꯑꯩ ꯉ ꯉꯔꯥꯡ ꯅꯍꯥꯟꯗꯣ ꯂꯩꯁꯤꯔ ꯈꯟꯕꯅꯦ ꯑꯃꯨꯛꯀ ꯇꯟꯗꯅ ꯑꯃꯨꯛ ꯇꯣꯛꯑꯕ ꯀꯝꯄ꯭ꯌꯨꯇꯔ ꯌꯥꯝ ꯐꯕꯁꯨ ꯅꯠꯇꯕꯅꯤꯅꯀꯣ
ꯑꯥ
ꯑꯗꯨ ꯌꯨ ꯄꯤ ꯑꯦꯁ ꯇꯤ ꯗꯔꯀꯥꯔ ꯑꯣꯏꯕ ꯑꯗꯨ ꯖꯥꯠ ꯖꯥꯠꯅꯦ ꯑꯩ ꯑꯗꯨ ꯂꯦꯞꯇꯣꯞꯁꯦ ꯌꯨꯁꯇ ꯑꯃ ꯌꯦꯡꯅꯦꯕ ꯑꯗꯨꯁꯨ
ꯂꯦꯞꯇꯣꯞꯁꯦ ꯃꯃꯜ ꯈꯔ ꯍꯣꯡꯉꯗꯤ ꯅꯨꯡꯉꯥꯏꯇꯕꯅꯦꯕ ꯃꯥꯁꯦ
ꯑꯥ
ꯑꯩꯒꯤ ꯍꯨꯖꯤꯛ ꯇꯦꯕ꯭ꯂꯦꯠ ꯄꯥꯏꯔꯤꯁꯦ ꯇꯦꯕ꯭ꯂꯦꯠꯁꯦ ꯅꯨꯡꯉꯥꯏꯇꯦꯕ ꯑꯁꯦꯡꯕ ꯍꯥꯏꯔꯒ ꯍꯥꯏꯔꯗꯤ
ꯑꯥ
ꯃꯥꯒꯤ ꯅꯨꯡꯉꯥꯏꯕ ꯄꯥꯔꯠꯁꯨ ꯂꯩꯀꯣ ꯑꯗꯨꯁꯨ ꯀꯝꯄ꯭ꯌꯨꯇꯔꯅꯗꯤ ꯑꯗꯨꯝ ꯑꯩꯈꯣꯏꯒꯤꯗꯤ ꯍꯦꯟꯅ ꯗꯔꯀꯥꯔ ꯑꯣꯏꯗꯅ ꯃꯤ ꯃꯤꯒꯤ ꯗꯔꯀꯥꯔ ꯑꯣꯏꯕꯗꯤ ꯃꯔꯨꯠ ꯇꯣꯉꯥꯜꯂꯦ ꯗꯥ ꯑꯗꯨꯁꯨ
ꯑꯩꯈꯣꯏꯅꯗꯤ ꯀꯝꯄ꯭ꯌꯨꯇꯔꯅꯦꯕ ꯃꯦꯟ ꯑꯣꯏ ꯗꯔꯀꯥꯔ ꯑꯣꯏꯕꯁꯦ
ꯎꯝ
ꯕꯤꯗꯤꯑꯣꯗ ꯏ ꯗꯤꯠ ꯇꯧꯔꯁꯨ ꯀꯩꯗꯧꯔꯁꯨ ꯇꯦꯕ꯭ꯂꯦꯠꯁꯦ ꯒꯦꯝ ꯁꯥꯟꯅꯕꯗꯩ ꯚꯥꯏ ꯚꯤꯗꯤꯑꯣ ꯏꯗꯤꯠ ꯑꯣꯏꯅ ꯐꯣꯟꯒꯨꯝꯕ ꯁꯣꯛꯄꯅꯦꯍꯦ
ꯑꯣ ꯚꯤꯗꯤꯑꯣ ꯏꯗꯤꯠꯅ ꯍꯦꯟꯅ ꯁꯣꯛꯑꯦ ꯍꯥꯏꯕꯀꯣ
ꯎꯝ ꯁꯣꯛꯄ ꯍꯥꯏꯕꯗꯤ ꯍꯣꯏ ꯐꯣꯟ ꯁꯥꯒꯠꯄ ꯃꯁꯥ ꯍꯦꯟꯅ ꯁꯣꯛꯆꯤꯟꯕ ꯑꯗꯨꯝ ꯈꯛ ꯈꯪꯉꯦ ꯁꯣꯛꯄꯃꯛ ꯅꯠꯇ꯭ꯔꯁꯨ ꯐꯣꯟꯗ ꯄ꯭ꯔꯦꯁꯔ ꯌꯥꯎꯋꯦ ꯍꯥꯏꯕꯗꯨ ꯑꯗꯨꯝ ꯊꯨꯅ ꯈꯪꯉꯦꯕ
ꯚꯤꯗꯤꯑꯣ ꯏꯗꯤꯇꯤꯡꯒꯨꯝꯕ ꯇꯧꯁꯦ ꯐꯣꯟꯒꯨꯝꯕꯗ ꯑꯩꯗꯤ ꯇꯧꯗꯦ
ꯑꯥ ꯑꯗꯨ ꯑꯥ ꯗꯥꯏꯔꯦꯛ ꯐꯣꯔ ꯀꯦꯒꯨꯝꯕꯒꯤ ꯀꯣ ꯆꯤꯡꯈꯠꯄ ꯀꯥꯟꯗ ꯑꯁ
ꯍ ꯍꯣꯏ ꯑꯗꯨꯒ ꯐꯣꯟꯁꯦ ꯚꯤꯗꯤꯑꯣ ꯏꯗꯤ ꯇꯤꯡꯒꯤꯗꯃꯛꯇꯤ ꯁꯦꯝꯕ ꯅꯠꯇꯦ ꯚꯥꯏ ꯁꯦꯡꯅ ꯍꯥꯏꯔꯗꯤ ꯒꯦꯝꯒꯨꯝꯕꯒꯤꯅꯦ ꯁꯦꯝꯕꯁꯤꯀꯣ ꯑꯌꯥ ꯌꯥꯝꯕ ꯐꯣꯟ
ꯎꯝ ꯎꯝ ꯑꯥꯏꯄꯦꯗꯀꯨꯝꯕ ꯒꯤꯗꯗꯤ ꯃꯣꯏ ꯑꯥꯏꯄꯦꯗ ꯄ꯭ꯔꯣꯒꯨꯝꯕ ꯈꯣꯏꯗꯗꯤ ꯀꯩꯅꯣ ꯌꯥꯝꯅ ꯇꯧꯋꯦꯒ ꯍꯥꯏꯕꯅꯦ ꯑꯗꯨ ꯗꯨꯁꯨ ꯎꯝ ꯌꯥꯗꯦꯕ ꯑꯩꯈꯣꯏꯅ ꯍꯧꯖꯤꯛ ꯇꯧꯔꯤꯕ ꯄꯥꯏꯔꯤꯕ ꯄꯣꯠꯆꯩꯁꯤꯡꯁꯤꯗꯤ
ꯑꯣꯀꯦ
ꯗꯦ ꯂꯥꯛ ꯂꯥꯛꯄꯤꯕꯗꯨꯒ ꯁꯤꯗ ꯂꯨꯄꯥ ꯂꯤꯁꯤꯡ ꯀꯨꯟ ꯃꯔꯤ ꯀꯨꯟ ꯃꯉꯥ ꯄꯤꯕꯗꯨꯒꯗꯤ ꯈꯦꯠꯅꯩꯌꯦꯕ
ꯃ ꯃꯄꯥꯡꯒꯟ ꯄꯨꯔꯥ ꯁꯣꯡꯁ ꯁꯣꯟꯗꯕ ꯋꯥꯅꯤꯗ ꯑꯩꯗꯤ ꯈꯪꯈ꯭ꯔꯕꯅꯦ ꯑꯁ ꯄꯕꯖꯤꯁ ꯑꯩꯈꯣꯏꯅ ꯃꯃꯤꯡꯗꯤ ꯏꯁ꯭ꯄꯦꯁꯤꯐꯤꯛ ꯑꯣꯏꯕ ꯁꯨꯄꯟ ꯄꯟꯕꯤꯔꯣꯏꯁꯦ ꯎꯝ ꯑꯗꯣ ꯒꯦꯝꯁꯅꯕ ꯀꯥꯟꯖꯤ ꯗꯤ ꯒꯦꯝꯕꯨ ꯑꯣꯏꯅ ꯁꯥꯟꯅꯕꯕꯨ ꯅꯥꯟꯅ ꯆꯠꯂꯤ
ꯑꯣꯈꯦ ꯍꯣꯍꯣ ꯃꯣꯏ ꯑ ꯍꯣꯏ ꯁ꯭ꯅꯦꯞ ꯀꯣꯔꯠ ꯇ꯭ꯔꯦꯒꯨꯟ ꯑꯗꯨꯒꯨꯝꯕꯗꯣ ꯍꯣꯏ ꯄꯨꯕ ꯉꯝꯗꯕꯩꯒꯤ ꯃꯥ‌‍ꯜꯂꯦ ꯒ꯭ꯔꯥꯐꯤꯛꯁꯀꯨꯝꯕꯒꯤꯁꯨ ꯍꯞ
ꯑꯥ ꯑꯥ ꯒ꯭ꯔꯥꯐꯤꯛꯀꯨꯝꯕꯒꯤ ꯍꯣꯏ ꯍꯣꯏ ꯑꯗꯨꯒꯤ ꯎꯕ ꯉꯝꯗꯦ ꯃꯣꯏ ꯎꯝ ꯑꯩ ꯚꯤꯗꯤꯑꯣꯁꯦ ꯑꯃꯛ ꯏꯗꯤꯠꯇꯤ ꯈꯔ ꯐꯖꯅ ꯑꯃꯨꯔꯛ ꯇꯧꯕꯤ ꯍꯦꯅ ꯈꯟꯕꯅꯦꯕ ꯐꯖꯅ ꯌꯦꯡꯅꯕꯀꯣ
ꯑꯩꯅ ꯈꯟꯕꯗ ꯚꯤꯗꯤꯑꯣ ꯏꯗꯤꯇꯤꯡꯗ ꯚꯤꯗꯤꯑꯣ ꯏꯗꯤꯇꯤꯡꯒꯤ ꯃꯅꯨꯡꯗ ꯚꯤꯗꯤꯑꯣ ꯏꯗꯤꯇꯤꯡ ꯇꯧꯕ ꯀꯥꯟꯗꯗꯤ ꯑꯩꯈꯣꯏꯅ ꯄꯨꯕ ꯑꯗꯨꯁꯨ ꯑꯩꯈꯣꯏꯅ ꯒꯦꯝ ꯁꯥꯟꯅꯕ ꯀꯥꯟꯗ ꯗꯤ ꯃꯣꯏ ꯃꯣꯏꯒꯤ ꯁꯣꯐꯋꯦꯔ ꯃꯣꯏꯒꯤ ꯀꯩ ꯀꯧꯕ ꯃꯣꯏꯒꯤ ꯑꯣꯏꯅ ꯑꯩꯈꯣꯏ ꯗꯥꯇꯥꯗꯨ ꯑꯣꯏꯅ ꯆꯠꯄꯅꯦꯕꯀꯣ ꯑꯗꯨ ꯑꯗꯨꯒꯤ ꯃꯥꯜꯂꯦ ꯑꯗꯨꯒꯤ ꯒ꯭ꯔꯐꯤ ꯒ꯭ꯔꯥꯐꯤꯛꯁ ꯀꯨꯝꯕꯩꯗꯤ ꯍꯣꯏ ꯐꯣꯟꯅ ꯗꯔꯀꯥꯔ ꯇꯥꯔꯅꯤ ꯑꯗꯨꯁꯨ ꯍꯣꯏ ꯍꯥꯏꯕꯗꯤ ꯒ꯭ꯌꯥꯟ ꯇꯥꯕꯣ ꯐꯣꯔ ꯑꯦꯛꯖꯥꯝꯄꯜ ꯑꯩꯅ ꯎꯝ ꯚꯤꯗꯤꯑꯣ ꯏꯗꯤꯇꯤꯡ ꯍꯥꯏꯔꯗꯤ ꯑꯩꯅ ꯂꯣꯏ ꯇꯧꯔꯤꯗꯅ
ꯎꯝ ꯎꯝ
ꯑꯩꯈꯣꯏꯅ ꯒꯦꯝ ꯁꯥꯟꯅꯕ ꯍꯥꯏꯕꯁꯤꯗꯤ ꯁꯔꯕꯔꯗ ꯑꯣꯏꯅ ꯆꯪꯒꯅꯤꯗ
ꯎꯝ ꯎꯝ
ꯁꯤꯗ ꯑꯣꯏꯅ ꯀꯅꯦꯛ ꯇꯧꯔꯒ ꯁꯔꯕꯔꯁꯤꯡꯗꯒꯤ ꯂꯣꯗ ꯇꯧꯕꯅꯦ ꯁꯔꯕꯔꯗ ꯂꯣꯏ ꯀꯩꯅꯣꯁꯨ ꯍꯣꯏ ꯁꯔꯕꯔꯗꯒꯤ ꯂꯣꯏ ꯂꯥꯛꯄꯅꯤꯅ ꯑ ꯑꯗꯨꯁꯨ ꯚꯤꯗꯤꯑꯣ ꯏꯗꯤꯇꯤꯡꯗꯤ ꯅꯪ ꯃꯨꯟꯅ ꯁꯥꯒꯦ ꯑ ꯍꯣ ꯑꯣ ꯍꯣꯏ ꯍꯣꯏ ꯍꯣꯏ ꯀꯩꯅꯣꯗꯗꯤ ꯍꯣꯏ ꯁꯔꯕꯔꯗ ꯑꯣꯏꯅ ꯂꯣꯏ ꯆꯠꯈ꯭ꯔꯕ ꯍꯥꯏ ꯇꯥꯔꯦ ꯑꯗꯨ ꯄ꯭ꯔꯦꯁꯔ ꯌꯥꯎꯗꯕ ꯍꯥꯢꯇꯥꯔꯦ ꯒꯥꯐꯤ ꯀꯥꯠ ꯌꯥꯎꯗꯗꯤ ꯌꯥꯎ
ꯍꯞꯇꯥ ꯑꯃ ꯑꯅꯤ ꯈꯛꯇꯪ ꯄꯥꯏꯕ ꯀꯥꯟꯗꯀꯣ ꯑꯁꯤꯒꯤ ꯁ꯭ꯅꯦꯞ ꯗ꯭ꯔꯥꯒꯟ ꯁꯚꯦꯟ ꯍꯟꯗ꯭ꯔꯦꯗ ꯑꯩꯠ ꯍꯟꯗ꯭ꯔꯦꯗ ꯒ ꯁꯝꯊꯤꯡꯒ ꯍꯥꯏꯕꯗꯣ ꯑꯍꯍ ꯍꯞꯇꯥ ꯎꯝ ꯑꯗꯨ ꯑꯩ ꯇꯣ ꯇꯨꯃꯤꯟꯅ ꯂꯩꯈ꯭ꯔꯕꯅꯦ ꯀꯟꯇꯦꯟ ꯁꯦꯝꯕꯗꯣ ꯏꯆꯦꯒꯤ ꯃꯊꯪ ꯃꯊꯪ ꯁꯦꯝꯅꯤꯡꯉꯥꯏ ꯌꯥꯝ ꯂꯩꯕꯅꯦꯕ ꯑꯗꯨꯁꯨ ꯑꯁ ꯁꯤꯗꯤ ꯌꯥꯗ꯭ꯔꯦꯅ ꯍꯥꯏꯅ ꯑꯩ ꯇꯨꯃꯤꯟ ꯂꯩꯔꯕꯅꯤ ꯑꯗꯨ ꯀꯝꯄ꯭ꯌꯨꯇꯔꯗꯤ ꯗꯔꯀꯥꯔ ꯌꯥꯝ ꯑꯣꯏ
ꯀꯝꯄ꯭ꯌꯨꯇꯔꯒ
ꯀꯝꯄ꯭ꯌꯨꯇꯔꯗ ꯀꯝꯄ꯭ꯌꯨꯇꯔꯗ ꯇꯧꯕꯅ ꯃꯔꯨ ꯌꯥꯝ ꯑꯣꯏ
ꯑꯣꯀꯦ
ꯀꯝꯄ꯭ꯌꯨꯇꯔꯗꯤ ꯈꯔ ꯐꯩꯌꯦꯕ ꯁꯤ ꯄꯤꯌꯨꯗꯨ ꯄꯥꯡꯒꯟ ꯀꯟꯕꯅꯤꯅꯀꯣ
ꯑ
ꯃꯆꯥ ꯃꯆꯥꯒꯤ ꯊꯕꯛꯇꯤ ꯀꯩꯁꯨ ꯀꯥꯏꯗꯦꯕ
ꯑꯥ ꯑꯣꯀꯦ ꯁꯤ ꯄꯤꯌꯨ ꯁꯤ ꯄꯌꯨ ꯁꯤꯄꯤꯌꯨ ꯁꯤꯁꯨ ꯑꯁ ꯃꯃꯜꯗꯤ ꯂꯣꯏ ꯇꯥꯡꯕꯣꯏꯅꯤꯗ
ꯀꯩ ꯑꯦꯄꯜꯒꯤ ꯄ꯭ꯔꯗꯛꯁꯨ ꯃꯃꯥꯟ ꯇꯥꯡꯈꯠꯄꯛꯄꯗꯨ ꯈꯪꯕ꯭ꯔꯥ ꯃꯦꯛꯕꯨꯛ ꯈꯣꯏ ꯇꯥꯡꯈꯠꯂꯛꯄꯗꯨ ꯈꯪꯕ꯭ꯔꯥ ꯎꯁ